ꯃꯈꯣꯟ ꯀꯩ ꯀꯩ ꯇꯥꯒꯦ ꯑꯔꯥꯡꯕ
ꯑꯣꯄꯣꯟ ꯍꯥꯏꯔꯤꯁꯦ ꯅꯪ ꯃꯅꯤꯡꯗꯤ ꯏꯁꯩꯒꯨꯝꯕ ꯊꯥꯃꯅꯦ ꯇꯥꯏꯌꯦ ꯑꯗꯣ
ꯑꯃ ꯇ ꯏꯁꯧ ꯃꯨꯊꯠ ꯍꯟꯄ ꯌꯥꯕ
ꯑ ꯊꯥꯁꯨꯅ ꯗꯨꯝ
ꯁ ꯅꯨꯡꯉꯥꯏꯇꯦ ꯂ ꯂꯥꯡ ꯈꯣꯠ ꯃꯨꯊꯠꯍꯟꯕꯒꯤ ꯅꯠꯇꯦ ꯈꯔ ꯂꯩꯊꯍꯟꯕ ꯍꯥꯏꯒ ꯇꯧꯕꯅꯤ
ꯑꯣ ꯑꯣ ꯍꯣꯏ ꯍꯣꯏ ꯍꯣꯏ ꯈꯔ ꯂꯩꯊ ꯍꯟꯃꯗꯤ ꯀꯥꯏꯗꯦ ꯑꯗꯨꯔꯨꯕꯅꯦ ꯀꯩꯅꯣꯃ ꯑꯗꯨꯝ ꯏꯁꯩꯒ ꯇꯥꯔꯕ ꯍꯥꯏꯁꯦ
ꯏꯃꯥ ꯏꯆꯦ ꯀꯅꯥꯅꯣ ꯏꯁꯩ ꯇꯥꯏꯁꯦ ꯈꯤꯇꯪ ꯂꯩꯊꯧ ꯍꯥꯏꯌꯣ ꯀꯅꯥꯅꯣ ꯑꯗꯨ ꯈꯤꯇꯪ ꯂꯩꯊꯧꯅꯦ
ꯑꯣ ꯑꯣ ꯃꯆꯧꯕꯤ ꯑꯣꯏꯔꯝꯃꯕꯣ
ꯎꯝ ꯎꯝ
ꯑꯂ ꯑꯣꯟꯊꯣꯛꯄꯅꯤꯗ ꯑꯩꯁꯨ ꯀꯜꯂꯦꯕ ꯑ ꯀꯜꯂ ꯍꯂꯦ ꯁꯥꯕꯤꯅ ꯑꯗꯨꯝ ꯏꯁꯩ ꯇꯥꯔꯣꯏ ꯑꯠꯇꯅꯦ
ꯃꯃ ꯂꯈꯣꯏ ꯆꯥꯛ ꯆꯥꯔꯕ
ꯆꯥꯔꯦ ꯂꯣꯏꯗ ꯉꯥꯏꯔꯦ ꯑꯩ ꯍ ꯄꯝꯃꯤꯅꯦ ꯆꯥꯅꯔꯕ ꯅꯣꯏꯗꯤ
ꯎꯝ ꯆꯔ ꯑ ꯑꯩꯗꯤ ꯆꯥꯗ꯭ꯔꯤ ꯃꯣꯏꯗꯤ ꯆꯥꯟꯅꯈ꯭ꯔꯅꯤ ꯆꯥ ꯆꯥꯅꯤꯡ ꯏꯗ꯭ꯔꯤꯅꯁꯥꯏ ꯁꯤꯁꯤꯡꯖ ꯥꯖꯣꯦ
ꯎꯝꯁꯦ ꯐꯅ ꯇꯥꯛꯁꯜꯂ ꯑꯩꯈꯣꯏꯅꯦ
ꯀꯩ ꯀꯩ ꯃꯊꯦꯜ ꯊꯣꯡꯒꯦ ꯍꯥꯏꯒꯦ ꯀꯥꯡꯁꯣꯏ ꯊꯣꯡꯕꯗ ꯇꯛꯁꯤꯜꯂꯤꯔꯕ
ꯑꯁ ꯀꯥꯡꯁꯣꯏꯗꯣ ꯈꯔ ꯇꯧꯒꯦꯅ ꯈꯟꯕꯅꯤ ꯀꯥꯡꯁꯣꯏ ꯇꯧꯗ꯭ꯔꯦ
ꯑꯣꯏ ꯇꯔꯕ
ꯑꯁ ꯌꯦꯔꯨꯡ ꯑꯣꯏꯅ ꯇꯧ ꯂꯩꯔ ꯀꯥꯡꯁꯣꯏꯕꯨꯗꯤ ꯌꯥꯎꯋꯦ ꯀꯥꯡꯁꯣꯏꯗ ꯊꯦꯡꯗꯕ ꯃꯤꯠꯅ ꯌꯦꯡꯗꯕ ꯍꯥꯏꯇꯥꯔꯦ
ꯑꯣ ꯃꯥꯥꯏꯀꯣ ꯅꯪꯒꯤ ꯅꯣꯏꯔꯤꯕ ꯕꯣꯗꯤꯗꯨꯗ ꯌꯦꯔꯨꯝ ꯑꯃꯨꯛ ꯆꯥꯁꯤꯟꯕꯤꯅꯦꯕ
ꯎꯝ ꯀꯥꯏꯗ ꯇ ꯀꯥꯏꯗ ꯀꯥꯏ ꯗꯦ ꯇ ꯇ ꯇ ꯑ ꯀꯥꯏꯗꯦ ꯀꯥꯏꯗꯦ ꯁꯥꯖꯦꯟ ꯍꯧꯗ꯭ꯔꯣꯃꯤꯅꯀꯣ
ꯏ ꯁꯥꯖꯦꯟ ꯍꯧꯗ꯭ꯔꯕꯅꯤꯅ ꯀꯥꯏ
ꯗꯦ ꯀꯩꯅꯣ ꯇꯣꯏꯅꯦ ꯁꯤꯗꯤ ꯖꯤꯝ ꯁꯥꯟꯅꯔꯝꯗꯥꯏꯗ ꯍꯦꯛ ꯄꯤꯖꯕꯗꯣ
ꯑꯣ ꯕꯣꯗꯤ ꯕꯔꯀꯤꯡꯒ ꯇꯧꯁꯤꯟꯕꯤꯗꯣ ꯄꯃꯥꯏꯗ ꯔꯀꯤꯡ ꯇ ꯇꯥ ꯉꯝꯗꯕꯒꯤ
ꯇꯥꯅꯤ ꯍꯥꯏ ꯀꯩꯅꯣꯅꯦ ꯑꯗꯨꯝ ꯅꯣꯏꯈꯠꯂꯦ ꯀꯩꯅꯣ ꯍꯟꯗꯛꯇꯤ
ꯈꯤꯇꯪ ꯂꯩꯊꯕꯗꯤ ꯌꯥꯕꯅꯦ
ꯌꯥꯔ ꯇꯖꯔ ꯔꯅ ꯇꯧꯔꯒꯗꯪ ꯏꯃꯥ ꯏ ꯄꯃ ꯌꯥꯔ ꯌꯥꯔꯦ ꯌꯥꯔ ꯄꯥ ꯍꯟ ꯇꯛ ꯆꯜꯂꯦ ꯀꯩꯅꯣ ꯍꯟꯗꯛꯃꯛꯇꯤ ꯂꯥꯏꯔꯤꯛ ꯀꯩꯀꯩ ꯄꯥꯔꯦ ꯈꯣꯠꯂꯦꯅ ꯄꯥꯎ ꯈꯔꯒ ꯇꯥꯏ ꯀꯃꯥꯏꯅ ꯇꯧꯔꯤꯅꯣ ꯀꯩ ꯂꯩꯥꯏꯔꯤꯛꯅꯣ ꯅꯣꯚꯦꯜꯂꯥ
ꯂꯥꯏꯔꯤꯛꯁ ꯅꯣꯚꯦꯜꯗꯤ ꯅꯣꯚꯦꯜꯒꯨꯝꯕꯅꯦ ꯍꯥꯏꯇꯥꯔꯦ ꯑꯁ ꯈꯪꯗꯦꯗ
ꯎꯝ ꯏꯅꯦ ꯁꯅꯤ ꯑꯗꯨꯁꯤ ꯂꯩꯔꯦ ꯈ ꯐꯥꯔꯦ ꯈꯣꯠꯦꯃꯥꯏꯅ ꯇꯧꯅ ꯈꯣꯠꯒ ꯇꯍꯧꯕꯅꯦꯍ ꯅꯪꯈ ꯄꯥꯁꯁꯂꯣꯔꯣ ꯃꯥ ꯂꯩꯅꯦꯍꯗ ꯃꯃꯥꯡꯗ
ꯌꯦꯖꯦ ꯀ ꯏꯠ ꯏꯠꯈꯤꯗꯕꯅꯤꯗ ꯀ-ꯁꯤꯁ
ꯁꯤꯍ-ꯑ-ꯎꯔꯝꯃꯦ-ꯎꯔꯝꯃꯦ-ꯎꯔꯝꯃꯦ ꯎꯒꯟꯕꯤꯗꯣ ꯎꯔꯝꯃꯦ
ꯑꯣꯁ ꯁꯤ ꯂꯩꯔꯝꯃꯥꯕ
ꯎꯨꯝ-ꯅꯪꯁꯦ ꯀꯌꯥ ꯇꯥꯔꯦ ꯆꯦꯟꯖ ꯂꯥꯛꯑꯦ ꯁꯤꯅꯦ
ꯏꯁ-ꯏꯁ ꯑꯣꯃꯥꯏ ꯒꯣꯗ ꯑꯥꯏ ꯑꯦꯝ ꯆꯦꯟꯁ ꯍ ꯑꯥꯏ ꯆꯦꯟꯁ ꯃꯥꯏ ꯂꯥꯏꯐ
ꯑꯗꯨꯃꯛꯅꯦꯃꯤ ꯉꯁꯥꯏ ꯍꯥꯏꯔꯛꯏꯁꯦ ꯅꯪ ꯆꯦꯟꯖ ꯇꯧꯔꯒꯦ ꯍꯥꯏꯔꯣ ꯑꯗꯣ ꯀꯩꯅꯣ ꯒꯤ ꯉꯁꯥꯏꯒꯤ ꯁꯦꯝꯗꯅ ꯈꯣꯠꯇꯅ ꯇꯧꯔꯝꯕ ꯒꯤꯇꯔꯗꯨꯕꯨ ꯀꯃꯥꯏꯅ ꯇꯧꯔꯒꯦ ꯃꯈꯣꯟ
ꯃꯈꯣꯟ ꯑꯩꯅ ꯍꯟꯗꯦꯗ ꯅꯣꯏ ꯆꯠꯈꯤꯕꯗꯩ ꯑꯩ ꯀꯩꯅꯣ ꯇꯧꯗ꯭ꯔꯦ ꯄꯥꯏꯗ꯭ꯔꯦ ꯑꯃꯨꯛ ꯑꯩ ꯀꯟꯅ ꯑ ꯑ ꯑꯥꯝ ꯁꯣ ꯕꯤꯖꯤ ꯔꯥꯏꯇ ꯅꯥꯎ
ꯌꯥꯝ ꯕꯤꯖꯤ ꯍꯥꯏꯖꯤ ꯀꯩꯗꯧꯔꯤꯒꯦ
ꯀꯩꯅꯣꯝ ꯌꯦꯡꯒꯦ ꯇꯧꯔꯝꯕꯅꯤ
ꯑꯣ ꯑꯣ ꯑꯣ ꯅꯪ ꯅꯍꯥꯟ ꯃꯨꯛ ꯅꯈꯨꯠ ꯏꯪꯉꯤ ꯌꯦꯡꯉꯦ ꯈꯣꯠꯂꯦ ꯍꯥꯏꯈꯤꯕꯗꯣ
ꯎꯨꯝ ꯐ꯭ꯂ‌ꯣꯇꯤꯡꯗꯣ ꯑꯁ ꯑꯩ ꯈꯪꯗꯦ ꯑꯗꯨ ꯍꯧꯖꯤꯛꯀꯥꯟꯁꯤ ꯀꯩꯅꯣ ꯑꯃ ꯌꯦꯡꯕ ꯈꯨꯗꯤꯡꯒꯤ ꯑꯃ ꯑꯗꯨꯝ ꯇꯝꯅꯤꯡꯕꯤꯅꯦꯃꯤ ꯇꯝꯃꯤꯁꯤꯁꯨ ꯑꯣꯏꯅꯕ ꯇꯧꯕ꯭ꯔꯥꯁꯨ ꯇꯧꯔꯣꯏ ꯑꯝꯇ ꯉꯥꯏꯍꯥꯛ ꯉꯥꯏꯍꯥꯛ ꯁꯠ ꯁꯠ ꯌꯦꯡꯉꯝꯃꯥꯅꯤꯅ ꯍꯥꯏꯗꯤ ꯏꯟꯇꯔꯦꯁ ꯋꯥꯠꯄꯩ ꯇꯥꯏꯞꯇ ꯑꯃꯨꯛ ꯇꯧꯔꯛꯑꯅꯦꯕ ꯑꯗꯨꯗꯨꯒꯥ ꯑꯁ ꯁꯦ-ꯍꯥꯏꯅꯕ ꯅꯤꯅꯦ ꯀꯩꯅꯣ ꯆꯍꯤ ꯃꯇꯥꯡꯁꯤ ꯏꯟꯇꯔꯦꯁ ꯌꯥꯝ ꯂꯩꯕꯅꯦ ꯑꯗꯨꯝ ꯍꯥꯏꯗꯤ ꯏꯟꯇꯔꯦꯁꯇꯨ ꯂꯩꯔꯒ ꯑꯃꯨꯛ ꯑꯃꯇꯪꯗ ꯄꯤꯈꯤꯕꯣꯏꯗꯤ ꯐꯕꯀꯣ ꯑꯃꯁꯨ ꯍꯩꯍꯧꯗ ꯑꯃꯁꯨ ꯍꯩꯍꯧꯗ ꯇ ꯃꯥꯡꯅꯕ ꯑꯣꯏꯅ ꯇꯣꯛꯑ ꯂꯩꯔꯦꯕ ꯑꯩ ꯍꯧꯖꯤꯛ
ꯎꯝ ꯐꯩꯌꯦ ꯐꯩꯌꯦ ꯃꯗꯨꯃꯒꯝ ꯇꯥꯁꯀꯤꯡ ꯇꯧꯔꯤꯗꯣ ꯐꯥꯎꯗꯤ ꯐꯩ ꯑꯗꯣ ꯑꯣꯏꯗꯕꯗꯨꯝꯗꯤ ꯀꯥꯟꯅꯗꯕ ꯅꯠꯇꯦꯗ ꯑꯣꯏꯗꯕꯗꯨꯝꯗꯤ ꯀꯥꯟꯅꯗꯕ-
ꯇ꯭ꯔꯤꯁꯤ ꯍꯥꯏꯗꯤ ꯗꯤ ꯑꯃ ꯑꯣꯏꯅꯕ ꯑꯃ ꯐꯖꯅ ꯇꯧꯗꯕꯩꯗꯤ ꯐꯕ
ꯎꯨꯝ ꯑꯗꯨꯅꯦ ꯑꯩꯁꯨ ꯍꯥꯏꯅꯤꯡꯉꯁꯦ ꯍ ꯎ ꯑꯣꯏꯗ꯭ꯔꯗꯤ ꯀꯥꯟꯅꯗꯦꯕ ꯑꯅꯤ ꯂꯣꯏꯅꯃꯛ ꯉꯝꯖꯟꯕ ꯌꯥꯏꯕ ꯀꯩꯁꯨ ꯀꯥꯏꯗ ꯅꯠꯇ꯭ꯔꯥ ꯇꯞ ꯇꯞꯅ ꯑꯃꯃꯝ ꯑꯣꯏꯔꯛꯄ ꯑꯣꯏꯇꯥꯔꯒꯗꯤ ꯑꯗꯨꯝ ꯀꯥꯟꯅꯕꯀꯣ ꯑꯗꯨꯝ ꯇꯞ ꯇꯞꯅ ꯑꯝꯇꯧꯕ ꯑꯣꯏꯗꯧ ꯑꯣꯏꯇꯥꯔꯒꯗꯤ
ꯏꯁꯇꯣꯛ ꯑꯩ ꯍꯧꯖꯤꯛ ꯄꯥꯝꯃꯤꯁꯤ ꯏꯁꯇꯣꯛ ꯃꯥꯔꯀꯦꯇꯤꯡꯒꯤꯁꯦ ꯍꯥꯏꯗꯤ ꯂꯦꯡꯒ꯭ꯋꯦꯖꯇꯨꯕꯨꯗꯤ ꯇꯝꯃꯥꯅꯤꯅꯦ ꯇꯣꯉꯥꯟꯅ ꯑꯗꯨꯗꯤ ꯀꯣꯂꯦꯖ ꯀꯩꯀꯥꯒꯤꯅꯤ ꯑꯃꯅꯤꯅꯤꯅ ꯑꯗꯨꯕꯨꯗꯤ ꯑꯗꯨꯅ ꯇꯧꯔꯤꯗꯣ ꯏꯁꯇꯣꯛ ꯃꯥꯔꯀꯦꯠ ꯇꯤꯡꯁꯦ ꯇꯣꯉꯥꯟꯅ ꯇꯝꯒꯦ ꯇꯧꯕꯅꯦ ꯑꯗꯣ ꯇꯝꯕ ꯍꯥꯏꯁꯦ ꯌꯨꯇ꯭ꯌꯨꯕꯇ ꯈꯛꯇꯪ ꯊꯤ ꯏꯕꯅ ꯐꯖꯅ ꯊꯣꯛꯇꯦꯕ ꯃꯣꯏꯗꯤ
ꯌꯥꯔꯣꯏ ꯌꯥꯔꯣꯏ ꯐꯪꯉꯣꯏꯌꯦ ꯅꯪ ꯑꯗꯨꯃ ꯀꯩꯅꯣ ꯇꯧꯒꯦ ꯇꯥꯔꯗꯤ ꯀꯩꯅꯣ ꯇꯧ ꯇꯥꯕꯔ ꯃꯣꯏ ꯒꯥꯏꯗ ꯇꯧꯅꯕ ꯃꯌꯥꯝ ꯂꯩꯕꯅꯦꯕꯀꯣ
ꯀꯥꯏ ꯇꯧꯅꯉꯥꯏ ꯃꯣꯏꯗꯤ ꯄꯩꯁꯥ ꯐꯤ ꯂꯧꯏꯅꯦ
ꯐꯤꯗꯨ ꯌꯥꯝ ꯆꯥꯎꯋꯦꯕ
ꯑꯗ ꯑꯩ ꯍꯥꯏꯁꯤꯅ ꯁꯦꯜ ꯁꯦꯜꯐ ꯑꯦꯖꯨꯀꯦꯠ ꯑꯦꯖꯨꯀꯦ ꯁꯦꯜꯐ ꯏꯖꯨꯀꯦꯠ ꯇꯧꯔꯒꯗꯤ ꯌꯥꯔꯣꯏꯗ꯭ꯔꯁꯤꯅ ꯈꯜꯂꯤ
ꯁꯨꯡꯌꯥ ꯌꯥꯔꯣꯏ ꯆꯥꯎꯊꯣꯛꯅꯒꯦ ꯑꯗꯨꯗꯤ ꯁꯨꯡꯌꯥ ꯌꯥꯔꯣꯏ
ꯌꯦꯡꯉꯨꯅꯦ ꯀꯣ ꯀꯣꯔ꯭ꯁ ꯑꯝꯗ ꯀꯩꯅꯣ ꯂꯩꯕꯋꯥꯟ ꯂꯨꯄꯥ ꯂꯤꯁꯤꯡ ꯃꯉꯥ ꯑꯍꯨꯝ
ꯀꯥꯏ ꯀꯣꯔ꯭ꯁ ꯑꯃꯗ ꯂꯤꯁꯤꯡ ꯃꯉꯥ ꯑꯍꯨꯝ ꯅꯠꯇꯦ ꯑꯩꯒꯤ ꯃ ꯃꯃꯥꯡꯗ ꯃ ꯐ꯭ꯔꯤ ꯗ ꯌꯥꯎꯔꯝꯃꯦ ꯃꯣꯏ ꯀꯣꯛꯁꯤ ꯌꯦꯡꯉꯨꯅꯦ ꯀꯩꯝ ꯁꯣꯏ ꯀꯩꯅꯣꯗ ꯐꯦꯁꯕꯨꯛꯇ ꯊꯦꯡꯅꯗꯅ ꯐ꯭ꯔꯤ ꯀꯣꯠ ꯅꯠꯇ꯭ꯔ ꯁꯥꯏꯅ ꯇꯧꯅꯤ ꯀꯣꯟꯅ ꯐꯤꯗ ꯇꯥꯛꯅꯤꯅ ꯌꯥꯎꯁꯟ ꯆꯠꯂꯦ ꯑꯗꯨꯒ ꯅꯣꯡꯃ ꯑꯃ ꯋꯥꯔꯤꯁꯦ ꯍꯥꯏꯐꯦꯠꯇꯪ ꯀꯐꯛ ꯀꯐꯛ ꯁꯥꯔꯝꯃꯦ ꯕꯦ ꯕꯦꯁꯤꯛꯀꯤ ꯀꯩꯅꯣꯗꯣ ꯑꯗꯨ ꯇꯪ ꯀꯕꯨꯛ ꯀꯕꯨꯛ ꯁꯥꯔꯝꯃꯦ ꯑꯗꯨꯒ ꯀ꯭ꯂꯥꯁꯇꯣ ꯂꯣꯏꯔꯝꯗꯥꯏꯗ ꯒ꯭ꯔꯨꯞ ꯑꯃ ꯁꯦꯝꯖꯤꯜꯂꯦ ꯑꯗꯨꯗꯒꯤ ꯉꯁꯥꯏꯒꯤ ꯇꯥꯒꯤ ꯀꯣꯒꯤꯗꯣꯁꯤꯅꯤ ꯄꯨꯔꯥ ꯃꯅꯨꯡ ꯍꯟꯖꯤꯟꯅ ꯌꯥꯎꯅꯤꯡ ꯇꯥꯔꯒꯗꯤ ꯀꯩꯅꯣ ꯇꯧꯔꯣ ꯀꯣꯔ꯭ꯁ ꯁꯤ ꯂꯩ ꯈꯣꯠ ꯂꯩ ꯑꯥ ꯄꯩꯁꯥ ꯊꯤꯔꯣ ꯈꯣꯠꯂꯣ ꯑꯗꯨꯒ ꯑꯩ ꯌꯥꯎꯔꯒꯦ ꯈꯣꯠꯅꯦ ꯇꯧꯔꯦ ꯀꯣꯜ ꯇꯧꯁꯤꯜꯂꯦ ꯅꯝꯕꯔ ꯂꯩꯔꯃꯤꯅ ꯃꯣꯏꯗ ꯇ ꯌꯥꯎꯅꯤꯡꯉꯗꯤ ꯌꯥꯎꯔꯣꯈꯣꯠꯂꯣ ꯋꯥ ꯂꯤꯁꯤꯡ ꯅꯤꯐꯨ ꯌꯥꯡꯈꯩꯔ ꯀꯩꯅꯣꯝ ꯍꯥꯏꯒꯤꯃꯦ ꯑꯗꯨ ꯊꯤꯔꯣ ꯑꯗꯨꯒ ꯀꯣꯔꯁ ꯁꯤꯃ ꯌꯥꯎꯔꯣ ꯈꯣꯠꯂꯣ ꯌꯥꯝ ꯀꯩꯅꯣ ꯇꯧꯕꯅꯦ ꯈꯣꯠꯄꯅꯦ ꯇꯧꯔꯃꯅꯦ ꯍꯣꯏ ꯌꯥꯎꯕꯨꯗꯤ ꯌꯥꯎꯅꯤꯡꯉꯦ ꯄꯩꯁꯥꯗꯣ ꯈꯔꯥ ꯐ
ꯑꯗꯨ ꯃꯦꯁꯦꯁ ꯗꯨꯝ ꯊꯥ ꯊꯥꯈꯤꯗ꯭ꯔꯦꯅ ꯑꯩꯗꯤ ꯄꯩꯁꯥꯗꯨ ꯃꯆꯥ ꯃꯁꯨ ꯑꯗꯨ ꯅꯠꯇ꯭ꯔꯦꯗꯅ ꯈꯣꯏꯗꯗꯤ
ꯀꯩꯅꯣ ꯖꯨ ꯐꯪꯕ ꯃꯥꯜꯂꯤꯅꯦ ꯄꯤ ꯗꯕꯂ꯭ꯌꯨꯒꯤꯁꯨ
ꯀꯩꯅꯣ ꯍꯥꯏꯖꯦ
ꯑꯣ ꯁꯤꯒꯤ ꯁ꯭ꯇꯣꯛꯀꯤ
ꯈꯪ ꯈꯪꯗꯦꯗ
ꯃꯥꯂꯤ ꯀꯣꯁ ꯀꯩꯀꯥꯁꯦ
ꯎꯝ ꯈꯪꯗꯦꯗ ꯃꯌꯥꯝ ꯂꯩꯕꯅꯤꯅ
ꯑꯍꯣꯡꯕ ꯑꯃ ꯁꯨꯝ ꯇꯥꯝꯖꯤꯟꯁꯤꯔ ꯍꯜꯂꯤꯅꯤ
ꯑꯩꯅ ꯍꯦꯠ ꯑꯃꯕꯨꯗꯤ ꯑꯣꯏ ꯇꯔꯒꯗꯤ ꯌꯥꯝ ꯊꯤ ꯐꯔꯤꯅꯦ ꯑꯗꯨꯗ
ꯁꯦꯃ ꯍꯩꯍꯧꯕ ꯍꯥꯏꯁꯦ ꯊꯤ ꯀꯥꯟꯅꯔꯛꯇꯣꯏꯅꯦ ꯍꯌꯦꯡ ꯗꯤ ꯏꯁꯀꯤꯜ ꯁꯤ ꯏꯁꯀꯤꯜꯁꯤ ꯄ꯭ꯔꯤꯃꯤꯠ ꯄ꯭ꯔꯤꯃꯤꯌꯝ ꯏꯁꯀꯤꯜꯅꯤ ꯍꯥꯏ ꯇꯥꯏ
ꯑꯗꯨ ꯑꯣꯏꯇꯥꯔꯗꯤ ꯅꯪ ꯅꯨꯡꯉꯥꯏ ꯂꯩꯌꯥꯔꯦ ꯌꯨꯝꯗ
ꯅꯨꯡꯉꯥꯏꯅ ꯂꯩꯕ ꯍꯥꯏꯁꯦ ꯍꯩꯕꯒ ꯇꯪꯀꯛ ꯌꯥꯔꯣꯏꯗꯩꯩꯅꯤꯅꯤ
ꯏꯟꯚꯦꯁꯃꯦꯟ ꯇꯧꯔꯒꯀꯣ ꯍꯩꯕ ꯍꯥꯏꯁꯦ ꯏꯟꯚꯦꯁꯃꯦꯟ ꯇꯧꯔꯛꯇꯧꯃꯤ ꯀꯩꯅꯣ
ꯕꯠ ꯌꯨ ꯍꯦꯞ ꯇꯨ ꯑꯩꯅ ꯍꯥꯏꯗꯤ ꯀꯩꯅꯣ ꯍꯥꯏꯗꯤ ꯍꯥꯟꯅ ꯁꯤ ꯊꯥꯗꯅꯕ ꯏꯟꯀꯝ ꯑꯥꯏꯗꯔ ꯃꯆꯥ ꯑꯝꯗꯤ ꯆꯪꯅꯤ
ꯃꯆꯥꯗꯨꯅꯤꯗ ꯑꯩꯅ ꯍꯥꯏꯖꯦ ꯀꯩꯒꯨꯝꯕꯗꯨꯒꯤ ꯅꯣꯂꯦꯖꯇꯨ ꯂꯩꯇꯥꯔꯒꯗꯤ ꯑꯃꯅ ꯑꯃꯅ ꯇꯧꯔꯒ ꯀꯝꯄꯜꯁꯔꯤꯗꯨꯝ ꯊꯥꯗꯔꯅꯤꯗꯅ
ꯑꯗꯨꯗꯤ
ꯑꯗꯨ ꯅꯪꯒꯤ ꯍꯥꯏꯕꯕꯨ ꯋꯥꯔꯜꯗꯒꯤ ꯂꯩꯔꯤꯕ ꯄꯥꯎꯗꯤ ꯅꯪ ꯀꯝꯄꯜꯁꯔꯤ ꯇꯥꯗꯕ ꯌꯥꯗ꯭ꯔꯦ
ꯑꯗꯨꯕꯨꯗꯤ ꯍꯥꯏꯗꯤ ꯀꯩꯅꯣ ꯃꯥꯔꯀꯦꯠꯀꯤ ꯃꯇꯥꯡ ꯍꯥꯏꯗꯤ ꯃꯥꯔꯀꯦꯠꯀꯤ ꯋꯥꯔꯜꯒꯤ ꯃꯥꯔꯀ ꯁꯤꯡꯗꯨ ꯑꯗꯨꯒꯤ ꯄꯥꯎꯗꯨ ꯈꯥꯗꯤ ꯌꯦꯡ ꯇꯥꯕꯅꯤ ꯑꯗꯨꯕꯨꯗꯤ ꯃꯣꯏ ꯑꯗꯨꯝ
ꯑꯗꯨ ꯈꯛꯀꯤꯗꯨꯁꯨ ꯅꯠꯇ꯭ꯔꯦ ꯗꯦ ꯇꯨ ꯗꯦ ꯂꯥꯏꯐꯇ ꯊꯣꯛꯂꯤꯕ ꯈꯣꯠꯂꯤꯕ ꯀꯩ ꯍꯥꯏꯇꯥꯔꯦ ꯅ꯭ꯌꯨꯁ ꯃꯌꯥꯝꯁꯦ ꯅꯪ ꯇꯥꯕ ꯃꯊꯧ ꯇꯥꯏ ꯃꯅꯤꯄꯨꯔ ꯊꯣꯏ ꯀꯣꯠꯂꯤ ꯇꯥꯕꯩ ꯃꯊꯧ ꯇꯥꯗꯦꯀꯣ ꯏꯟꯗꯤꯌꯥꯗ
ꯑꯗꯨꯕꯨꯗꯤ ꯇꯥꯔꯛꯇꯣꯏꯅꯤꯅꯦ ꯀꯩꯅꯣꯝꯃ ꯀꯝꯄꯅꯤ ꯑꯃꯗ ꯊꯣꯛꯄ ꯄꯥꯎ ꯍꯥꯏ ꯏꯔꯥꯡ ꯑꯃ ꯊꯣꯛꯑꯁꯨ ꯑꯗꯨꯒꯤ ꯀꯩꯅꯣꯗꯨꯗ ꯊꯣꯛꯂꯛꯄꯅꯤꯅ ꯍꯥꯏꯗꯤ ꯃꯣꯏꯗ ꯁꯤꯌꯔ ꯍꯣꯜꯗꯔ ꯑꯗꯨ ꯑꯗꯥ ꯃꯥꯡꯕ ꯈꯣꯠꯄ ꯂꯣꯏ ꯂꯥꯛꯇꯣꯏꯅꯦ ꯏꯟꯐ꯭ꯂꯦꯁꯟ ꯑꯗꯨ ꯑꯗꯥꯒ ꯀ ꯃꯌꯥꯝ ꯑꯃ
ꯎꯝ ꯀꯝꯄꯅꯤ ꯑꯃꯇꯒꯤ ꯋꯥꯔꯖ ꯅꯠꯇꯦꯗ ꯍꯥꯏꯗꯤ ꯀꯩ ꯍꯥꯏꯇꯥꯔꯦ ꯂꯩꯉꯥꯛ ꯑꯃꯒꯤ ꯁꯣꯏꯔꯛꯄꯀꯣ ꯂꯩꯉꯥꯛ ꯑꯃꯒꯤ ꯁꯣꯏꯔꯛꯄꯗꯁꯨ ꯑꯗꯨꯝ ꯌꯥꯎꯋꯦꯕ ꯎꯝ ꯑꯗꯨꯝ ꯌꯥꯎꯋꯦ ꯍꯥꯏꯇꯥꯔꯦ ꯂꯩꯉꯥꯛꯅ ꯑꯁꯣꯏꯕꯗ ꯑꯣꯏꯒꯦꯔꯥ ꯃ ꯑꯣꯏꯒꯦꯔꯥ ꯑꯗꯨꯅ ꯏꯐꯦꯛ ꯇꯧꯋꯦ ꯍꯥꯏꯇꯥꯔꯦ
ꯆꯠꯅꯤꯡ ꯇꯔꯒꯗꯤ
ꯁꯨꯝꯕꯗ ꯆꯠꯅꯤꯡꯕꯩ ꯀꯛꯀꯤ ꯅꯠꯇ ꯍꯥꯏꯗꯤ ꯍꯥꯏꯗꯤ ꯍꯧꯖꯤꯛꯇꯤ ꯌꯥꯗ꯭ꯔꯦ ꯑꯩꯈꯣꯏꯅ ꯇꯧꯔꯤꯅꯦ ꯇꯧꯔꯤꯁꯤꯡꯁꯦ ꯑꯣꯜ ꯏꯁ ꯑꯣꯜ ꯑꯐꯥꯎ ꯃꯅꯤꯒꯤꯅꯤꯅ ꯄꯩꯁꯥꯒꯤꯗꯃꯛꯇꯅꯤ ꯑ ꯑꯗꯨ ꯅ ꯄꯩꯁꯥꯁꯦ ꯀꯃꯥꯏ ꯄꯥꯏꯅꯦꯗꯤ ꯈꯔ ꯌꯦꯡ ꯇꯝꯃꯤ
ꯌꯦꯁ ꯌꯦꯁ ꯑꯁ ꯅꯝꯕꯔ ꯑꯣꯏꯅꯅ ꯎ ꯂꯩꯗꯔꯦ
ꯎꯝ
ꯌꯦ ꯌꯦꯡꯉꯗ ꯃꯗꯦ ꯋꯣ
ꯀꯝꯄꯅꯤ ꯃꯈꯥꯗ ꯊꯕꯛ ꯇꯧꯔꯒ ꯑꯗꯨꯗꯗꯤ ꯍꯥꯏꯗꯤ ꯃꯣꯏꯅꯕꯨꯗꯤ ꯇꯣꯂꯣꯄꯗꯤ ꯁꯥꯔꯛꯀꯅꯤ ꯑꯗꯨꯏꯁꯨ ꯑꯗꯨꯅꯗꯤ ꯍꯦꯟꯗꯣꯛ ꯄꯥꯊꯣꯛꯅ ꯅꯨꯡꯉꯥꯏꯕꯗꯤ ꯉꯝꯃꯣꯏꯗ
ꯉꯃꯣꯏ ꯉꯃꯣꯏ ꯅꯁꯥꯒꯤ ꯑꯇꯣꯞꯄ ꯀꯩꯅꯣꯝ ꯌꯦꯡꯗꯗꯤ ꯌꯥꯔꯣꯏ
ꯎꯝ ꯍꯥꯏꯗꯤ ꯄꯩꯁꯥ ꯊꯣꯔꯛꯅꯕ ꯂꯝꯕꯤ ꯑꯃ ꯊꯤꯒꯗꯝ
ꯎꯝ ꯑꯗꯨ ꯄꯥꯏꯅꯤꯡ ꯇꯥꯔꯒꯗꯤ ꯍꯥꯏꯕ ꯋꯥꯅꯤꯀꯣ ꯍꯣꯏ ꯄꯅꯤ ꯂꯩ ꯇ ꯄꯥꯏꯅꯤꯡꯗ ꯇꯥꯔꯒꯗꯤ ꯖꯁ ꯅꯣꯔꯃꯦꯜ ꯑꯝꯗ ꯍꯤꯡꯒꯦ ꯍꯥꯏꯇꯥꯥꯔꯒꯗꯤ
ꯑꯗꯨꯅ ꯄꯥꯏ ꯄꯥꯏꯅꯤꯡꯗꯕ ꯍꯥꯏꯁꯦ ꯀꯅꯥ ꯂꯩꯗꯣꯏꯅꯣꯅ
ꯅꯠꯇꯦꯗ ꯍꯥꯏꯗꯤ ꯃꯤ ꯈꯔ ꯑꯗꯨꯝ ꯂꯩꯗꯅ ꯂꯩꯔꯤꯕ ꯄꯩꯁꯥ ꯐꯪꯉꯤꯕ ꯈꯔꯗꯨꯅ ꯐꯦꯟꯗꯣꯛꯄ ꯈꯔ ꯑꯗꯨꯝ ꯂꯩꯗꯅ ꯑꯗꯨ ꯑꯣꯏꯇꯥꯔꯒꯗꯤ ꯑꯗꯨꯝ ꯅꯨꯡꯉꯥꯏꯅ ꯑꯗꯨꯝ ꯀꯩꯅꯣ ꯇꯧ ꯌꯥꯏꯗꯅ ꯃꯥꯅ ꯐꯪꯉꯤꯕ ꯆꯥꯔꯤ ꯃꯌꯥꯝꯗꯨꯅ ꯑꯩꯒꯤꯗꯤ ꯄꯦꯟꯖꯔꯦ ꯈꯣꯠꯆꯔꯦ ꯍꯥꯏꯔꯒ ꯑꯗꯨꯝ ꯅꯨꯡꯉꯥꯏꯅ ꯂꯩꯊꯣꯛ ꯌꯥꯏꯗꯅ ꯃꯖꯥꯗ ꯑꯗꯨꯅꯤꯗ ꯑꯩ ꯄꯥꯏꯗꯕ ꯌꯥꯗꯦ ꯃꯥꯗꯤ ꯍꯦꯟꯗ ꯌꯥꯗꯦ ꯍꯥꯏ ꯀꯥꯡꯕꯨꯁꯤꯅꯦ ꯑꯃꯃꯨ ꯀꯩꯅꯣ ꯇꯧꯔꯤꯁꯤꯅ ꯑꯃꯨꯊꯤ ꯑꯃꯨ ꯊꯤ ꯇꯧꯔꯒ ꯂꯩꯩꯈꯠꯂꯛꯏ ꯀꯥꯡꯕꯨꯁꯤꯅ ꯐꯔꯦ ꯄꯨꯡꯁꯨ ꯀꯩꯅꯣ ꯇꯧꯔꯦ ꯊꯦꯡꯖꯤꯜꯂꯛꯑꯦ ꯅꯪꯁꯨ ꯆꯥꯛ ꯏꯁꯤꯡ ꯆꯥꯔꯃ ꯇꯣꯡꯊꯣꯛꯑ ꯊꯝꯖꯤꯜꯂꯒꯦ
ꯑꯣꯀꯦ ꯑꯣꯀꯦ ꯑꯩꯗꯤ ꯀꯩ ꯊꯣꯡꯕꯅꯣ ꯈꯪꯗꯦ